ꯇ ꯁꯤꯗ ꯅꯠꯇꯕ ꯇꯧꯔꯛꯀꯗꯕꯅꯤꯅ ꯃꯗꯨꯗ ꯌꯥꯏ ꯌꯥꯏ ꯁꯤꯗꯁꯨ ꯌꯥꯏꯗ ꯌꯥꯕꯨꯗꯤ
ꯎꯝ
ꯍꯧꯖꯤ ꯀꯗ ꯍꯧꯖꯤꯛꯀꯤꯗ ꯅꯪ ꯅꯥꯊꯟꯗ ꯋꯥꯔꯤ ꯁꯥꯍꯧꯔꯕ
ꯌꯥꯝ ꯐ
ꯀ ꯋꯥꯔꯤꯗꯣ ꯀꯥꯏꯗ ꯂꯩꯍꯧꯔꯦ
ꯍꯧꯔꯣ ꯑꯗꯨꯗꯒꯤ
ꯄꯩꯁꯥꯅꯤ ꯅꯤꯕꯒꯤꯔ
ꯑꯥ
ꯑ ꯅ ꯄꯩꯁꯥꯗꯨꯣꯉ ꯑꯩꯅ ꯄꯩꯁꯥꯗꯨ ꯄꯤ ꯉꯁꯤ ꯄꯤꯔꯛꯑꯦꯅ
ꯀꯌꯥ ꯀꯌꯥꯗꯤ ꯄꯤꯕ꯭ꯔꯥ
ꯑꯗꯨꯝ ꯊ꯭ꯔꯤ ꯍꯟꯗ꯭ꯔꯦꯠ ꯐꯣꯔ ꯍ꯭ꯔꯦ ꯐꯥꯏꯚ ꯍꯟꯗ꯭ꯔꯦꯠ ꯑꯗꯨꯝ ꯑꯗꯨꯒ ꯉꯁꯤ ꯑꯩ ꯑꯦꯛꯖꯥꯝꯄꯜꯗ ꯉꯁꯤ ꯑꯩ ꯑꯗꯨꯝ ꯄꯤꯅ ꯄꯤꯕ ꯂꯨꯃꯦꯠꯇ ꯐꯖꯥꯅ ꯑꯩꯉꯣꯟꯗ ꯑꯗꯨꯝ ꯇꯦꯛꯁꯇ ꯑꯗꯨꯝ ꯒꯣꯜꯗꯣ ꯑꯗꯨꯝ ꯐꯖꯅ ꯑꯗꯨꯝ ꯇꯧꯔꯝꯒꯅꯤꯕ ꯍꯌꯦꯡ ꯑꯣꯏꯗꯤ ꯇꯧꯔꯕ꯭ꯔ
ꯎꯝ
ꯑꯗꯨꯒ ꯃꯥꯅ ꯅꯥꯕꯒꯤ ꯊꯥꯕꯤꯁꯨ ꯑꯗꯨꯝ ꯁꯥꯥꯖꯅꯕꯅꯤ ꯃꯥꯗꯣ ꯅꯥꯏ ꯍꯥꯏꯔꯗꯤ ꯐꯣꯟ ꯄꯥꯏꯔꯣꯏꯅ
ꯑꯝ
ꯑꯗꯨ ꯑꯣꯏꯕꯒꯤ ꯃꯤ ꯑꯇꯣꯞꯄꯁꯨ ꯀꯣꯜ ꯇꯧꯅꯤꯡꯕꯒꯤ
ꯎꯝ
ꯑꯁꯇꯒꯥ ꯐꯖꯥꯅ ꯇꯧ ꯑ ꯇꯣꯛꯅꯔꯁꯦ ꯍꯥꯏꯔꯗꯤ ꯍꯣꯏꯅꯦꯁꯨ ꯍꯥꯏꯔꯣꯏ
ꯑꯣ ꯑꯣ
ꯑꯗꯨꯝ꯭ꯂ ꯔꯤꯄ꯭ꯂꯥꯏꯒꯨꯝꯕ ꯄꯤꯔꯔꯣꯏꯕ ꯑꯣ ꯑꯣꯟꯋꯦ ꯀꯨꯝꯕꯥ ꯁꯨꯔꯗꯤ ꯑ ꯑꯗꯨꯝ ꯃꯥꯅ ꯑꯗꯨꯝ ꯍꯂꯀꯅꯤ ꯑꯗꯨꯝ ꯇꯧ
ꯑ ꯅꯨꯃꯤꯠꯁꯤꯁꯨ ꯑꯃꯨꯛ ꯇꯨꯕ
ꯑꯩ ꯑꯩꯁꯨ ꯍꯦꯛ ꯑꯩꯁꯨ ꯃꯤ ꯑꯃ ꯃꯥ ꯐꯥꯎ ꯑꯗꯨꯝ ꯇꯦꯛꯁꯀꯨꯝꯕ ꯀꯣꯜꯒꯨꯝ ꯇꯧꯔ ꯇꯧꯗꯦꯕ
ꯑꯥ
ꯑꯗꯨ ꯃꯇꯝꯗ ꯑꯩ ꯂꯩꯔꯝꯃꯗꯤ ꯕꯥꯅꯤꯁꯦ ꯐꯖꯅ ꯆꯪꯒꯗꯕ ꯃꯅꯨꯡ ꯐꯖꯅ ꯆꯪ ꯆꯪꯕ ꯌꯥ ꯌꯥꯒꯗꯕꯗꯣ ꯁꯤ ꯍꯥꯟꯅ ꯊꯦꯡꯅꯗꯕꯖꯦ ꯁꯣꯏꯔꯦ
ꯑ ꯁꯣꯏꯈ꯭ꯔꯦ
ꯑ ꯐꯥꯔꯁꯇꯗꯤ ꯃꯥꯅ ꯑꯩꯉꯣꯟꯗ ꯑꯗꯨꯝ ꯇꯩꯊꯥꯔꯛꯄꯗ ꯑꯩꯉꯣꯟꯗ ꯑꯗꯨꯝ ꯇꯩꯊꯥꯔꯛꯑꯦ ꯍꯥꯏꯕꯒꯤ ꯏꯃꯥꯒꯤꯁꯨ ꯑꯗꯨꯝ ꯎꯝ ꯌꯥꯕꯤꯒꯅꯨꯀꯣꯅ ꯑꯗꯨꯝ ꯍꯥꯏꯌꯨꯅꯦꯕ
ꯑꯣ
ꯑꯗꯨꯒ ꯁꯣꯟꯗꯩꯩ ꯀ꯭ꯔꯤ ꯇꯧꯄꯖꯦ
ꯃꯥꯒꯤ ꯋꯥꯍꯩꯗ ꯇꯨꯈ꯭ꯔꯕ
ꯑꯥꯏ ꯇꯨꯈ꯭ꯔꯕ ꯑꯁ ꯃꯥꯒꯤ ꯋꯥꯍꯩꯁꯦꯕ ꯌꯥꯝ
ꯎ ꯑꯥ ꯌꯥꯝ ꯐꯖꯕ꯭ꯔꯥꯕ ꯌꯥꯝ ꯄꯣꯏꯇꯤꯛ ꯑꯣꯏꯕ꯭ꯔꯕ ꯅꯪ ꯇꯨꯔꯤꯗ ꯗꯤ ꯑꯔꯇꯤꯁ ꯃꯤꯗꯤ ꯑꯥꯔꯇꯤꯁꯅꯦꯅꯀꯣ ꯑꯥꯔꯠ ꯔꯣꯝꯅꯤ ꯈꯔ ꯀꯥꯞꯁꯤꯜꯂꯛꯄꯗ ꯅꯪꯁꯦ ꯇꯨꯔꯦꯕ
ꯑꯩꯅ ꯃꯥꯕꯨ ꯑꯗꯨꯝ ꯎꯝ ꯀꯃꯥꯏꯅꯁꯨ ꯑꯩꯁꯨ ꯅꯨꯡꯁꯤꯕ꯭ꯔꯥ ꯅꯨꯡꯁꯤꯗꯕ꯭ꯔꯅ ꯑꯩꯁꯨ ꯑꯩꯒꯤ ꯑꯥ ꯀꯖꯤꯟꯒꯤ ꯐꯣꯟ ꯅꯝꯕꯔꯗ ꯑꯩ ꯅꯨꯄꯤ ꯑꯇꯣꯞꯄꯒꯤ ꯁꯥꯕꯗ ꯅ ꯄꯥꯝꯃꯦ ꯑꯗꯨꯃꯥꯏꯅ ꯄꯥꯝꯃꯦꯅ ꯅꯨꯄꯤ ꯀꯣꯏꯕ꯭ꯔꯥ ꯍꯥꯏꯔꯒ ꯅꯨꯄꯤꯒꯨꯝꯕ ꯀꯣꯏꯅꯤꯡꯗꯦ
ꯍꯦꯍꯦ
ꯄꯥꯏꯞꯇ
ꯎꯝ
ꯎ ꯑꯗꯨꯒ ꯑꯩ ꯑꯩꯕꯨꯁꯨ ꯑꯥ ꯄ꯭ꯔꯥꯏꯚꯦꯁꯤ ꯊꯝꯔꯒ ꯃꯥꯒꯤ ꯐꯣꯠꯇꯣꯗ ꯗꯨꯝ ꯊꯥꯕꯤꯕꯗꯥ ꯄꯥꯃꯦ ꯀꯥꯏꯅ ꯖꯥꯖꯠꯅꯦ ꯀꯥꯎꯗ ꯑꯁ ꯅꯨꯄꯥꯗꯣ
ꯍꯧꯖꯤꯛꯇꯤ ꯄꯥꯎ ꯐꯥꯎꯅꯗ꯭ꯔꯕꯣ
ꯎꯝ ꯄꯥꯎꯗꯤ ꯐꯥꯎꯅ ꯐꯥꯎꯅꯗ꯭ꯔꯦꯅꯦ ꯑꯗꯨꯝ ꯇꯦꯛꯁꯀꯨꯝꯃꯗꯤ ꯑꯗꯨꯝ ꯊꯥꯔꯛꯑꯦ ꯃꯥꯗꯤ
ꯑꯥ ꯄꯩꯁꯥꯅꯤꯅꯤꯉꯥꯏ
ꯄꯝꯗ ꯄꯥꯝꯗꯦ ꯄꯩꯁꯥ ꯑꯃꯗꯤ ꯍꯧꯖꯤꯛ ꯍꯧꯖꯤꯛꯇꯤ ꯑꯃꯁꯨ ꯄꯩꯁꯥ ꯇꯥꯟꯈ꯭ꯔꯦ ꯄꯩꯁꯥꯗꯤ ꯅꯤꯔꯛꯇ꯭ꯔꯦ ꯑꯗꯨꯝ ꯃꯥꯅ ꯑꯗꯨꯝ ꯀꯣꯜ ꯇꯧꯔꯒꯗꯤ ꯀꯃꯥꯏꯅ ꯍꯥꯏꯁ ꯁꯤꯔ ꯃꯥꯗꯤ ꯑꯗꯨꯝ ꯇꯧꯕꯅꯦ ꯑꯗꯨꯝ ꯇꯧꯕꯅꯦꯅ
ꯎꯝ
ꯑꯗ ꯄꯤꯠꯇ ꯂꯩꯗꯦ ꯠ ꯂꯥꯛꯇꯥ
ꯅꯪꯅꯁꯨ ꯆꯍꯤꯗꯤ ꯈꯔ ꯍꯦꯜꯂꯝꯕꯅꯤꯗꯀꯣ
ꯎꯝ ꯑꯣꯔꯒꯅꯦ ꯃꯥꯅ ꯍꯥꯏꯕꯗꯤ ꯑꯩꯒ ꯆꯍꯤꯒ ꯆꯞ ꯃꯥꯟꯅꯩ ꯍꯥꯏꯌꯦ ꯑꯗꯣ ꯑꯩꯗꯤ ꯊꯥꯖꯗꯦꯕ ꯦꯅꯦꯦꯅꯦ ꯀꯦꯠꯅꯦꯠ ꯍꯥꯏꯕ꯭ꯔꯥ ꯑꯩꯈꯣꯏꯒꯤ ꯕꯦꯁ ꯑꯗꯨꯒ ꯃꯥꯒꯤ ꯃꯃꯥꯒ ꯑꯣꯏꯉꯝꯂꯣꯝꯒꯤ ꯃꯃꯥꯒ ꯑꯗꯨꯝ ꯎꯝ ꯃꯆꯦ ꯃ ꯃꯥꯆꯦ ꯃꯅꯥꯎ ꯑꯥ ꯅꯠꯇꯦ ꯀꯃꯥꯏ ꯍꯥꯏꯁꯤꯔ ꯃꯆꯤꯟ ꯃꯅꯥꯎ ꯃꯇꯥꯏ ꯃꯅꯥ ꯃꯆꯩ ꯃꯅꯥꯎ ꯅꯠꯇ꯭ꯔꯣ
ꯀꯩ ꯀꯩꯅꯣꯅꯦ ꯑꯁ ꯅ ꯍꯥꯏꯔꯛꯄꯗꯣ ꯀꯥꯈ꯭ꯔꯦ ꯑꯩꯁꯨ ꯏꯀꯥꯏ ꯍꯜ ꯒ꯭ꯌꯥꯟ ꯇꯥꯔꯦ ꯑꯗꯨ ꯍꯥꯏꯔ
ꯑꯗꯨ ꯑꯣꯏ ꯑꯣꯏꯕꯅꯦꯕ ꯃꯣꯏ ꯃꯣꯏꯒꯤ ꯌꯦꯉ ꯃꯩꯒꯤ ꯁꯥꯛꯇꯣ ꯑꯗꯨ ꯃꯅꯥꯔꯅꯤ
ꯁꯛꯁꯨ ꯌꯥꯝ ꯃꯥꯟꯅꯩ ꯍꯥꯏꯔꯒ ꯁꯛꯁꯨ ꯌꯥꯝ ꯃꯥꯟꯅꯔꯛꯑꯦ
ꯃꯣꯏꯒꯤ ꯃꯣꯏꯒꯤ ꯁꯛꯇꯣ
ꯑ ꯀꯦꯅꯦꯠꯀꯁꯨ ꯅꯪ ꯈꯪꯅꯕ꯭ꯔꯕ ꯑꯗꯨꯗꯒꯤ
ꯅꯠꯇꯦꯗꯅꯎꯒꯤꯦ ꯍꯥꯏꯗꯤ ꯑ ꯑꯩꯈꯣꯏ ꯎꯝ ꯑꯩꯈꯣꯏꯒꯤ ꯂꯩꯀꯥꯏꯒ ꯆꯞ ꯃꯥꯟꯅꯒ
ꯑꯥ
ꯃꯥꯁ
ꯑꯩꯈꯣꯏ ꯍꯦꯟꯅ ꯉꯥꯛꯇꯨꯅ ꯌꯥꯝ ꯅꯨꯡꯉꯥꯏꯌꯦ ꯌꯥꯝꯁꯨꯥꯛꯇꯅ
ꯑꯗꯨꯗꯤ ꯀꯦ ꯊꯥꯎꯂꯨꯝꯝꯒꯤ ꯌꯨꯝꯁꯨ ꯅꯛꯅꯔꯝꯝꯕꯅꯤꯅꯦ
ꯍ ꯍ ꯇꯨ ꯃꯠꯁ ꯇꯨ ꯃꯠꯁꯒꯨꯝꯕ ꯑꯗꯨꯝ ꯆꯠ
ꯃꯤꯠꯇ ꯎꯕꯤꯗ ꯑ ꯃꯤꯠꯇ ꯎꯒꯦ ꯇꯧꯋꯦ ꯃꯣꯏꯒꯤꯁꯦ
ꯍꯝ
ꯍ
ꯅꯣꯏꯗꯤ ꯀꯔꯤ ꯈꯪꯉꯕ꯭ꯔꯣ
ꯊꯝꯗꯦ
ꯑꯊꯕ
ꯑꯩꯈꯣꯏ ꯀ꯭ꯂꯥꯁꯃꯦꯠꯅꯤꯅ ꯀꯣꯂꯦꯖꯇ
ꯑꯣ ꯑꯣ ꯑꯣ ꯑꯣ
ꯈꯔ ꯂꯨꯅ ꯇꯤꯟꯅꯕ ꯍꯥꯏꯇꯥꯔꯦ ꯕꯥꯅꯤꯁꯦ
ꯑ ꯑ
ꯇꯨ ꯊꯥꯎꯖꯟ ꯇꯦꯟꯗꯒꯤ ꯇ꯭ꯋꯦꯟꯇꯤ ꯋꯥꯟꯗꯒꯤꯀꯣ ꯍꯧꯖꯤꯛꯇꯤ ꯆꯍꯤ ꯃꯉꯥ ꯐꯥꯔꯦ ꯇꯤꯟꯅꯕ
ꯑꯗꯤꯦ
ꯑꯣꯝ
ꯅꯨꯡꯉꯥꯏꯕ꯭ꯔꯥ ꯑꯗꯨꯅꯕ ꯅꯨꯡꯉꯥꯏꯔꯝꯅꯤꯗ ꯀꯣ ꯇꯕ
ꯑꯗꯨꯝꯉꯥꯏꯗꯦ
ꯇꯥꯕ꯭ꯔꯣ ꯑꯥ
ꯎꯝ ꯃꯅꯨꯝ ꯔꯥꯛꯇꯗꯤ ꯇꯥꯏꯌꯦ ꯇꯥꯏꯌꯦ
ꯎꯝ
ꯅꯪꯒꯤ ꯈꯣꯟꯗꯤ ꯐꯖꯅ ꯇ
ꯎꯝ ꯑꯩ ꯀ ꯈꯋꯥꯝ ꯐꯖꯕꯒꯤꯅꯦ ꯅꯪꯅ ꯄꯥꯕꯗꯣ ꯎꯝ
ꯃꯔꯛ ꯃꯔꯛꯇꯗꯤ ꯌꯥꯝ ꯁꯥꯎꯅꯤꯡꯕ ꯃꯇꯥꯡ ꯁꯗꯣꯝ ꯂꯥꯏꯕꯅꯤꯗ ꯑꯗꯨ ꯅꯨꯄꯥꯗ ꯑꯗꯨꯗ ꯑ ꯁꯤ ꯑꯗꯨ ꯌꯥꯥꯏ ꯀꯨꯏꯅ ꯇꯤꯟꯅꯔꯛꯄꯅꯤꯅ ꯀꯣ ꯃꯥ ꯁꯣꯏꯕ ꯃꯥꯒꯤ ꯋꯤꯛꯅꯦꯁ ꯃꯥꯒꯤ ꯕꯦꯠ ꯄꯣꯏꯟꯁꯨ ꯑꯗꯨꯝ ꯈꯪꯉꯦ ꯒꯨꯗ ꯄꯣꯏꯟꯁꯨ ꯑꯗꯨꯝ ꯈꯪꯉꯦ ꯑꯗꯨ ꯔꯪꯗꯤ ꯁꯤ ꯀꯌꯥ ꯑꯗꯒꯤ ꯅꯨꯄꯤ ꯅꯨꯄꯥ ꯀꯣꯏꯔꯛꯄ ꯍꯧꯒꯦ ꯀ꯭ꯂꯥꯁ ꯀꯌꯥꯗꯒꯤ
ꯑꯩ ꯀ꯭ꯂꯥꯁ ꯇꯦꯟ ꯀ꯭ꯂꯥꯁ ꯇꯦꯟ ꯊꯥꯕ ꯀꯥꯟꯗꯅ ꯎꯝ ꯁ ꯊ ꯊ ꯐ ꯀꯥꯟꯗ ꯋꯥ ꯀꯗꯦ ꯑ ꯑ
ꯑꯥ
ꯑꯥ ꯑꯥ ꯑ ꯇꯥꯕ
ꯑꯣ
ꯌꯥꯗ꯭ꯔꯩꯅꯦ ꯌꯥꯗ꯭ꯔꯩꯅꯦ ꯑꯠꯇꯣ
ꯑꯩꯅ
ꯐꯁꯇꯦꯟꯗ
ꯀꯥꯁꯗꯋꯥ
ꯍꯣꯏ ꯇꯕ꯭ꯔꯥ
ꯑꯔ ꯑꯥ
ꯑꯩꯗꯤ ꯇꯥꯏꯌꯦ ꯅꯪꯒꯤꯗꯤ
ꯀꯩꯁꯨ ꯇꯥꯏꯅ ꯅꯪ ꯀꯔꯤ ꯍꯥꯞꯄ꯭ꯔꯣ ꯍꯧꯖꯤꯛ
ꯍꯥꯞꯄꯦ
ꯃꯐꯝꯖꯕ ꯌꯥꯗꯦ ꯇꯕ ꯎꯝ
ꯌꯥꯝ ꯂꯥꯞꯅ ꯇꯥꯕ꯭ꯔꯕ
ꯌꯥ
ꯍꯧꯖꯤꯛꯀꯤ
ꯑꯖꯤꯗꯤ ꯌꯥꯔꯦ
ꯑꯩ ꯇꯨꯝꯕꯁꯦ ꯕꯣꯔꯣ ꯑꯃ ꯑꯅꯤ ꯑꯗꯨꯋꯥꯏꯗ ꯇꯨꯝꯃꯦ
ꯍ
ꯊꯪꯃꯦ
ꯑꯩꯁꯨ ꯄ ꯈꯪꯗꯦ ꯇꯧꯅꯤꯡꯕ ꯃꯇꯥꯡꯗ ꯑꯗꯨꯝ ꯇꯣꯡꯒꯅꯤ ꯈꯪꯗꯦ ꯍꯥꯏꯕ ꯑꯃ
ꯏꯝ ꯋꯥꯔꯤ ꯁꯥꯅꯕ ꯌꯥꯏꯅ ꯍꯥꯏꯔꯗꯤ
ꯑꯩ ꯍꯧꯒꯠꯇꯧꯔꯦ
ꯍꯥꯥ
ꯑ ꯅꯠꯇꯦ ꯑꯩ ꯇꯨꯝꯝꯕ ꯊꯦꯡꯕꯗꯤ ꯍꯧꯒꯠꯄꯗꯣ ꯉꯝꯃꯣꯏꯕ
ꯑꯝ
ꯇꯥꯕ꯭ꯔꯣ
ꯑ
ꯇꯥꯕ
ꯇꯥꯏꯌꯦ ꯇꯥꯏꯌꯦ ꯎ
ꯅꯉꯗ꯭ꯔ ꯅꯗ꯭ꯔ
ꯅꯪꯉꯣꯟꯗ
ꯑꯣ ꯑꯔꯝ
ꯎ ꯎ ꯎꯝ ꯉꯗꯅꯤꯗꯦ
ꯎ ꯑ
ꯄꯨꯡ ꯀꯌꯥꯗꯥ ꯍꯧꯒ ꯇꯣꯏꯅꯣꯕ ꯄꯨꯡ ꯀꯌꯥꯗ ꯍꯧꯒꯠꯇꯣꯏꯅꯣꯕ
ꯄꯨꯡ
ꯇꯔꯨꯛ
ꯑꯩ ꯐꯤꯔꯣꯜ ꯂꯩꯩꯕ
ꯑꯣ
ꯅꯪ ꯀꯥꯏꯗꯅꯣ ꯍꯧꯖꯤꯛ ꯂꯩꯔꯤꯁꯦ
ꯇꯝꯄꯥꯛꯇ
ꯀꯊꯂꯤꯛ ꯀꯤꯔꯣ ꯂꯩꯔꯤꯁꯦ
ꯎꯝ
ꯀꯔꯤꯒꯤ ꯄ꯭ꯔꯦꯌꯔ ꯑꯗꯨꯗꯤ
ꯎꯝ